ꯇꯥꯕ꯭ꯔꯣ
ꯇꯥꯏ ꯇꯥꯏ
ꯆꯥꯛ ꯆꯥꯔꯕꫭ
ꯑꯁ ꯚꯥꯏ ꯑꯩ ꯀꯩꯅꯣ ꯗꯥꯏꯇꯤꯡ ꯇꯧꯋꯤꯅꯦ ꯆꯥꯛ ꯆꯥꯗꯦ
ꯍꯥꯥ
ꯑꯩ ꯆꯥꯛ ꯆꯥꯗ꯭ꯔꯤꯕꯥ ꯗꯥꯏꯇꯤꯡ ꯇꯧꯋꯦꯕ ꯍꯧꯖꯤꯛꯀꯥꯟ
ꯑꯣ ꯑꯁ ꯑꯗꯨꯗꯤ ꯅꯪꯁꯤ ꯕꯣꯗꯤ ꯌꯥꯝ ꯐꯖꯕꯒꯤ ꯃꯑꯣꯡꯅꯤꯅꯦ
ꯅꯠꯇꯦ ꯑꯗꯨ ꯑꯗꯨꯒꯤ ꯅꯠ ꯑꯗꯨꯒꯤ ꯃꯛꯇꯤ ꯅꯠꯇꯦꯗ ꯁꯨꯝ ꯀꯩꯅꯣ ꯆꯥꯛꯁꯦ ꯉꯍꯥꯛ ꯈꯤꯇꯪ ꯊꯥꯗꯣꯛꯁꯤꯔꯥ ꯍꯥꯏꯅ ꯈꯜꯂꯥ ꯈꯜꯂꯕꯀꯣ ꯄꫭꯠꯁꯤꯡ ꯆꯥꯛ ꯆꯥꯕ ꯌꯥꯕ ꯈꯔ ꯑꯗꯨꯝ ꯆꯥꯔꯒ ꯈꯔ ꯂꯩꯕꯅꯤꯗ
ꯖꯤꯝ ꯆꯠꯄ꯭ꯔꯣ ꯖꯤꯝ ꯁꯥꯟꯅꯕ꯭ꯔꯣ ꯖꯤꯝ ꯁꯥꯟꯅꯕ꯭ꯔꯣ
ꯁꯥꯟꯅꯗꯦꯗ
ꯍꯣꯔꯦꯟ ꯏꯁꯇꯦꯁ
ꯍꯧꯖꯤꯛꯀꯥꯟ ꯅꯦꯠꯋꯥꯛꯁꯦ ꯑꯁ ꯅꯦꯠꯋꯥꯛꯁꯦ ꯈꯔ ꯅꯨꯡꯉꯥꯏꯇꯦꯀꯣ
ꯑꯁ ꯅꯦꯠꯋꯥꯛꯁꯦ ꯌꯥꯗ꯭ꯔꯦ
ꯁꯨꯝ ꯆꯞꯄꯒ ꯂꯩꯌꯦꯕ
ꯍꫭꯏꯅꯦ
ꯅꯪꯗꯤ ꯆꯥꯛ ꯆꯥꯔꯕꯣ
ꯑꯩꯗꯤ ꯆꯥꯈ꯭ꯔꯦꯗ ꯉꯁꯥꯏꯅ
ꯍꯧꯖꯤꯛꯀꯥꯟꯗꯤ ꯅꯨꯡꯉꯥꯏꯔꯝꯅꯤꯗꯅ
ꯅꯨꯡꯉꯥꯏ ꯅꯨꯡꯉꯥꯏ
ꯑꯥ
ꯉꯁꯤꯗꯤ ꯉꯥ ꯑꯣꯏꯅ ꯆꯥꯊꯔꯦꯕꯣ
ꯑꯁ ꯍꯥꯎꯕ ꯏꯟꯁꯥꯡꯅꯤꯅꯦ ꯀꯩꯅꯣ꯫
ꯍꫭꯏꯅꯦ ꯎꯝ
ꯑꯍꯥꯎ ꯑꯍꯥꯎꯁꯨ ꯆꯥꯒꯗꯕꯅꯤ꯫
ꯎꯝ꯫
ꯀꯥꯟꯅꯗꯥꯝꯅꯤ
ꯍꯧꯖꯤꯛꯀꯥꯟ ꯍꯧꯖꯤꯛꯀꯥꯟ ꯕꯣꯜ ꯃꯇꯝ ꯁꯨ ꯑꯣꯏ ꯁꯨ ꯑꯣꯏꯕꯅꯤꯅ ꯇꯨꯝꯕꯁꯦ ꯃꯔꯥꯡ ꯀꯥꯏꯔꯝꯃꯣꯏꯅꯦ ꯐꯨꯠꯕꯣꯜ ꯏꯟꯇꯔꯦꯁ ꯑꯣꯏꯔꯗꯤ ꯑꯩꯁꯨ ꯑꯩꯁꯨ ꯁꯨꯃꯥꯏꯅ ꯇꯧꯔꯒ ꯂꯩꯅꯤ ꯍꯧꯖꯤꯛꯀꯥꯟꯁꯦ꯫
ꯍꯣꯏꯅꯦ ꯕꯣꯜꯁꯦ ꯌꯦꯡꯕꯅꯤꯅꯈꯣꯏ
ꯎꯝ ꯇꯥꯏꯃꯤꯡꯁꯦ ꯑꯗꯨꯒꯤ ꯑꯗꯨꯒꯤ ꯆꯥꯕ ꯊꯛꯄꯁꯨ ꯀꯌꯥ ꯅꯨꯡꯉꯥꯏꯗ꯭ꯔꯤꯅꯦ ꯑꯩꯁꯦ꯫
ꯑꯗꯨꯅꯤ ꯑꯗꯨꯅꯤ ꯆꯥꯕ ꯊꯛꯄꯁꯨ ꯅꯨꯡꯉꯥꯏ ꯇꯥꯔꯦ ꯇꯥꯏꯝꯃꯤꯡꯁꯦ ꯐꯖꯅꯥ ꯇꯨꯝꯗꯕꯅꯤꯅꯀꯣ꯫ ꯎꯝ ꯑꯗꯨꯝꯀꫭ ꯇꯥꯏꯝꯃꯤꯡꯁꯦ ꯋꯥꯟꯁ ꯁ꯭ꯂꯤꯞꯄꯤꯡ ꯇꯥꯏꯃꯤꯡꯁꯦ ꯆꯦꯟꯖ ꯇꯧꯈ꯭ꯔꯗꯤ ꯃꯊꯪꯗ ꯑꯃꯨꯛꯀ ꯉꯟꯅ ꯇꯨꯝꯕꯁꯨ ꯅꯨꯡꯉꯥꯏꯇꯕ
ꯃꯥꯅꯦ ꯃꯥꯅꯦ
ꯎꯝ꯫
ꯑꯗꯨꯃꯥꯏ ꯇꯧꯔꯦꯕ
ꯎꯝ꯫ ꯅꫭꯡ ꯇꯥꯕ꯭ꯔꯣ ꯅꯣꯏ ꯍꯧꯖꯤꯛꯀꯥꯟꯁꯦ ꯎꯝ
ꯅꯣꯡꯁꯦ ꯈꯔ ꯍꯧꯖꯤꯛꯕꯨꯗꯤ ꯇꯥꯒꯦ ꯍꯥꯏꯅꯗꯤ ꯇꯧꯔꯝ ꯇꯧꯋꯦ ꯍꯥꯏꯕꯗꯤ ꯌꯥꯝ ꯃꯪꯒꯜ ꯃꯝꯃꯥ ꯃꯪꯃꯒꯥ ꯂꯩꯕ ꯉꯁꯥꯏ ꯏꯚꯅꯤꯡꯗꫭ ꯐꯠ ꯐꯖꯅꯥ ꯍꯩꯊꯩꯅꯦ ꯑꯩꯈꯣꯏꯔꯣꯝꯗꯗꯤ
ꯑꯣ ꯁꯤꯗꯗꯤ ꯆꯨꯗꯦꯕꯣ ꯆꯨꯒꯦꯅ ꯇꯧꯋꯦ ꯑꯗꯨ ꯆꯨꯊꯗ꯭ꯔꯦ
ꯑꯣ
ꯎꯝ‌꯫
ꯑꯩꯈꯣꯏ ꯀꯩꯅꯣ ꯑꯩꯈꯣꯏꯔꯣ ꯁ꯭ꯋꯥꯏꯗꯁꯨ ꯍꯧꯖꯤꯛ ꯀꯟꯅ ꯀꯩꯅꯣ ꯇꯧꯔꯒ ꯂꯩ ꯍꯣꯔꯦꯟꯗꯤ ꯐꯖꯅꯥ ꯆꯨꯒꯗꯕ ꯃꯥꯜꯂꯦ ꯫
ꯑꯣ ꯎꯝ ꯂꯧ ꯎꯕ ꯃꯇꯝꯅꯤꯅꯦ ꯍꯧꯖꯤꯛꯀꯥꯟꯗꯤ ꯅꯠꯇ꯭ꯔꯥ
ꯃꯥꯅꯦ ꯑꯗꯨ ꯑꯗꯨ ꯃꯇꯝ ꯑꯣꯏ ꯍꯣꯏ
ꯂꯧ ꯎꯕ꯭ꯔꯣ ꯅꯣꯏꯗꯤ ꯅꯪꯗꯤ꯫
ꯑꯩꯗꯤ ꯎꯗꯦꯗ ꯑꯩꯈꯣꯏꯁꯦ ꯌꯥꯝ ꯀꯟꯅ ꯎꯗꯦꯗ ꯑꯗꯨꯒꯨꯝꯕꯗꯣ ꯍꯥꯏꯕꯗꯤ ꯇꯧꯗꯤ ꯇꯧꯑꯦꯕꯀꯣ ꯑꯗꯨ ꯑꯣꯏꯔꯁꯨ
ꯎꯝ꯫
ꯌꯥꯝ ꯆꯥꯎꯅ ꯇꯧꯗꯕ ꯃꯆꯥ ꯃꯆꯥ ꯀꯣ ꯏꯟꯁꯥꯡ ꯅꯥꯄꯤ ꯊꯥꯕ ꯑꯗꯨꯝ ꯇꯧꯕ꯫
ꯅꯣꯏꯒꯤ ꯑꯥ ꯃꯐꯝꯗꯗꯤ ꯇꯝꯄꯥꯛ ꯂꯧ ꯌꯥꯝꯕ꯭ꯔꯥ ꯅꯠꯇ꯭ꯔꯒ ꯆꯤꯡ ꯂꯧꯅ ꯍꯦꯟꯅ ꯌꯥꯝꯕ꯭ꯔꫭ꯫
ꯕꯥꯏ ꯑꯩꯈꯣꯏꯗ ꯇꯝꯄꯥꯛ ꯂꯧꯁꯤ ꯌꯥꯝ ꯌꯥꯝꯗꯦꯗ ꯇꯧꯗꯤ ꯇꯧꯔꯤꯕ꯭ꯔꯣꯀꯣ ꯑꯗꯨ ꯑꯣꯏꯔꯁꯨ ꯁꯨ ꯆꯤꯡꯒꯤ ꯂꯧꯅ ꯌꯥꯝ ꯑꯌꯥꯝꯕ ꯇꯥꯏ꯫
ꯑꯣ ꯈꯦ ꯈꯦ ꯑꯩꯈꯣꯏꯔꯣꯝꯁꯨ ꯇꯝꯄꯥꯛꯂꯧ ꯑꯩꯈꯣꯏꯔꯣꯝꯗꯤ ꯇꯝꯄꯥꯛꯂꯧ ꯌꯥꯝꯃꯤ ꯎꯝ
ꯚꯦꯂꯤ ꯌꯥꯝ ꯂꯩꯕꯒꯤ ꯑꯣꯏꯔꯝꯅꯤꯅꯦ ꯑꯗꯨꯗꯤ
ꯍꯣꯏ ꯈꯤꯇꯪ ꯔꯦꯗꯤ ꯑꯣꯏꯗꯦꯀꯣ ꯑꯦꯟ ꯗꯦꯟ ꯑꯗꯣ ꯅꯣꯏꯒꯤꯗꯤ ꯆꯤꯡꯂꯧ ꯑꯣꯏꯔꯗꯤ ꯑꯣ ꯇ꯭ꯔꯦꯛꯇꯔꯒꯨꯝꯕꯗꯤ ꯆꯪꯕ ꯌꯥꯔꯝꯃꯔꯣꯏꯅꯦ
ꯑꯁ ꯑꯗꯨ ꯑꯗꯨ ꯑꯗꯨ ꯆꯪ ꯑꯗꯨ ꯌꯥꯗꯦ ꯃꯤꯅ ꯈꯨꯠꯅ ꯈꯨꯠꯅ ꯇꯧꯕ ꯈꯨꯠ ꯈꯨꯠꯅ ꯈꯣꯏꯕ ꯇꯥꯏ
ꯋꯥꯕꯅꯤꯅꯦ ꯑꯗꯨꯗꯤ
ꯑꯁ ꯋꯥꯕꯅꯤ ꯍꯣꯏ
ꯑꯗꯨꯗꯤ ꯐꯧ ꯌꯩꯕꯁꯨ ꯒꯥꯔꯤ ꯂꯥꯛꯄ ꯌꯥꯔꯣꯏ ꯐꯧ ꯄꯨꯕꯁꯨ
ꯐꯧ ꯌꯩꯕꯁꯨ ꯃꯤꯅ ꯃꯤꯅ ꯌꯥꯩꯕ
ꯑꯁ ꯑꯗꯨꯗꯤ ꯋꯥꯒꯅꯤ ꯑꯩꯈꯣꯏꯗꯤ ꯃꯦꯆꯤꯟꯅ ꯌꯩꯌꯦ ꯐꯧ ꯌꯩꯕ ꯀꯥꯟꯗ ꯀꯣ
ꯍꯣꯏ ꯃꯦꯆꯤꯟ ꯍꯧꯖꯤꯛꯀꯥꯟꯗꯤ ꯊ꯭ꯔꯦꯁꯤꯡ ꯃꯦꯆꯤꯟ ꯂꯥꯛꯄꯅꯤꯅꯀꯣ ꯕꯦꯂꯤꯒꯤ ꯕꯦꯂꯤꯒꯤ ꯕꯦꯂꯤꯒꯤ ꯂꯧꯁꯤꯡꯗꯤ ꯅꯨꯡꯉꯥꯏꯔꯝꯅꯤꯅꯦ ꯑꯗꯣ ꯀꯃꯥꯏꯅ ꯃꯦꯆꯤꯟꯗꯣ ꯀꯃꯥꯏꯅ ꯌꯥꯝ ꯏꯂꯥꯏ ꯂꯥꯏꯅ ꯇꯧꯕꯒꯨꯝ ꯎꯏꯅꯦ
ꯍꯣꯏꯅꯦ ꯑꯗꯣ ꯃꯦꯆꯤꯟꯅ ꯇꯧꯕꯁꯦ ꯐꯧ ꯌꯥꯝ ꯃꯥꯡꯉꯦꯅꯦ ꯁꯤꯅ ꯇꯧꯕꯁꯦ ꯃꯤꯅ ꯇꯧ ꯈꯨꯠꯅ ꯇꯧꯕꯗꯨꯅꯦ ꯐꯧꯁꯤ ꯁꯦꯐ ꯇꯧꯕ ꯍꯥꯏꯕꯗꯤ ꯃꯣꯏꯅ ꯃꯦꯆꯤꯟꯅ ꯈꯣꯏꯕꯁꯦ ꯐꯧ ꯌꯩꯕꯁꯦ ꯂꯥꯏꯠ ꯃꯣꯏꯅ ꯀꯛꯄ ꯀꯥꯟꯗ ꯐꯧꯗꯨ ꯄꯤꯛ ꯄꯤꯛꯅ ꯀꯛꯄ ꯁꯣꯏꯕ ꯌꯥꯝ ꯂꯩꯌꯦꯕꯀꯣ ꯄꯥꯏꯕ ꯍꯥꯏꯇꯕꯁꯤꯡꯗꯤ ꯎꯝ ꯌ ꯃꯆꯥ ꯃꯆꯥ ꯌꯥꯝ ꯄꯤꯛ ꯄꯤꯛꯅ ꯀꯛꯈ꯭ꯔꯕꯀꯣ ꯐꯧꯗꯣ ꯑꯗꯨꯒꯤ ꯌꯩꯕ ꯌꯥꯗ꯭ꯔꯕ ꯑꯗꯨꯒꯨꯝꯕ ꯑꯦꯟ ꯗꯦꯟ ꯑꯗꯨꯃꯥꯏꯅ ꯐꯧꯗꯨ ꯀꯛꯄꯗꯣ ꯐꯧꯗꯨ ꯀꯛꯄ ꯑꯗꯨ ꯌꯩꯕꯨ ꯎꯗꯤ ꯃꯥꯡꯗꯦ ꯌꯩꯕ ꯀꯥꯟꯗꯗꯤꯀꯣ
ꯇꯛ ꯇꯛꯄꯁꯨ ꯃꯦꯆꯤꯟꯅ ꯀꯛꯄ꯭ꯔꯥ
ꯑ ꯇꯛꯄ ꯀꯥꯟꯗꯗꯤ ꯃꯦꯆꯤꯟꯅ ꯇꯛꯄ ꯀꯥꯟꯗꯗꯤ ꯑꯗꯨꯗꯤ ꯃꯥꯡꯗꯦ ꯂꯥꯏꯌꯦ ꯑꯗꯨꯗꯤ ꯅꯨꯡꯉꯥꯏꯌꯦ ꯐꯩꯌꯦ ꯑꯗꯨꯕꯨ ꯐꯧ ꯀꯛꯄꯗꯣ ꯐꯧ ꯀꯛꯄꯗꯣ ꯎꯝ ꯑꯩꯈꯣꯏ ꯐꯧ ꯌꯩꯔꯅꯦꯗꯤ ꯐꯧ ꯀꯛꯏꯅꯥꯀꯣ
ꯀꯥꯛꯏ ꯀꯥꯛꯏ ꯃꯦꯆꯤꯟꯅ ꯀꯥꯛꯄ꯭ꯔ ꯑꯗꯨꯁꯨ
ꯑꯗꯨꯁꯨ ꯃꯦꯆꯤꯟꯅ ꯀꯛꯄ ꯑꯗꯨ ꯃꯦꯆꯤꯟꯅ ꯀꯛꯇꯤ ꯌꯥꯝ ꯃꯥꯡꯉꯦꯕ
ꯑꯁ ꯑꯗꯨ ꯎꯝ ꯑꯗꯨꯗꯤ ꯈꯔ ꯋꯥꯔꯁꯨ ꯈꯨꯠꯅ ꯇꯧꯔ ꯇꯧꯒꯗꯕꯅꯤꯅꯦ ꯍꯥꯏꯕꯗꯤ ꯐꯧ ꯌꯥꯝ ꯃꯥꯡꯍꯟꯕ ꯁ꯭ꯔꯨꯗꯤ
ꯍꯣꯏ ꯍꯣꯏ
ꯑꯩꯁꯨ ꯑꯁ ꯂꯥꯁ ꯏꯌꯥꯔꯗ ꯑꯩꯒꯤ ꯃꯔꯨꯞ ꯑꯩꯈꯣꯏ ꯃꯔꯨꯞꯀꯤ ꯍꯦꯜꯞ ꯇꯧꯁꯤ ꯍꯥꯏꯅ ꯑꯃꯨꯛꯀ ꯆꯠꯄꯀꯣ ꯑꯁ ꯋꯥꯕꯁꯤꯅꯀꯣ ꯃꯦꯆꯤꯟꯗ ꯃꯦꯆꯤꯟꯗ ꯍꯥꯞꯅꯕ ꯃꯤꯅ ꯍꯣꯟꯕꯗꯣ
ꯎꯝ ꯑꯁ ꯋꯥꯕꯅꯦ ꯑꯗꯨꯁꯨ
ꯑꯩꯈꯣꯏꯒꯤ ꯑꯩꯒꯤ ꯃꯔꯨꯞꯒꯤ ꯑꯩꯒꯤ ꯃꯔꯨꯞꯀꯤ ꯂꯧꯗꯨꯗꯤ ꯀꯩꯅꯣ ꯇꯧꯋꯦꯕ ꯃꯌꯥꯏꯗ ꯃꯌꯥꯏꯗ ꯑꯣꯏꯕꯅꯤꯅꯀꯣ ꯃꯣꯏꯒꯤꯗꯣ ꯍꯥꯟꯅ ꯃꯨꯜꯂꯦꯕꯀꯣ ꯃꯇꯥꯏ ꯃꯇꯥꯏꯒꯤꯗꯤ ꯃꯨꯟꯗ꯭ꯔꯤꯕꯅꯤꯅ ꯑꯗꯨ ꯑꯗꯨ ꯀꯛꯂꯒ ꯑꯃꯨꯛꯀ ꯍꯨꯟꯊꯣꯛꯄ ꯑꯁ ꯑꯁꯨꯛ ꯁꯥꯕ ꯃꯇꯝꯗꯀꯣ ꯑꯗꯨꯝ ꯇꯧꯔꯒ ꯂꯩꯌꯦ ꯑꯁ ꯑꯗꯨ ꯅꯨꯃꯤꯠꯇꯣ ꯏꯁ ꯋꯥꯃꯟꯕꯁꯤꯅꯀꯣ ꯍꯥꯏꯕꯗꯤ ꯃꯇꯝ ꯀꯨꯏꯅ ꯊꯕꯛ ꯑꯃꯨꯛ ꯇꯧꯗꯕꯅꯤꯅꯀꯣ ꯍꯥꯏꯕꯗꯤ ꯋꯥꯟꯗꯦ ꯑꯃꯨꯛꯀ ꯅꯨꯃꯤꯠ ꯑꯃ ꯌꯨꯝ ꯍꯜꯂꯛꯄꯩꯗꯤ ꯐꯖꯔꯦꯍꯦ ꯆꯥꯡꯅ ꯂꯣꯏꯅ ꯄꯥꯊꯔꯒ ꯌꯥꯝ ꯋꯥꯖꯅꯤ꯫
ꯍꯧꯖꯤꯛꯁꯨ ꯋꯥꯏꯗ꯫
ꯍꯧꯖꯤꯛꯄꯨꯁꯨ ꯋꯥꯏ ꯍꯣꯏ ꯍꯥꯏꯕꯗꯤ ꯍꯧꯖꯤꯛꯀꯥꯟ ꯑ ꯂꯥꯏꯔꯤꯛ ꯇꯝꯕ ꯑꯁ ꯒꯨꯝꯕ ꯊꯕꯛꯁꯦ ꯆꯍꯤ ꯇꯔꯥ ꯌꯧꯗꯧꯅꯦ ꯁꯤ ꯑꯃ ꯊꯕꯛ ꯐꯪꯗꯕꯁꯤ ꯇꯧꯕ ꯐꯪꯗꯕꯁꯦ
ꯍꯣꯏ
ꯌꯨꯝꯒ ꯑꯈꯣꯏꯗꯤ ꯂꯥꯞꯅ ꯂꯩꯕꯅꯤꯅꯀꯣ
ꯎꯝ
ꯈꯔ ꯍꯥꯏ ꯁ꯭ꯀꯨꯜ ꯀꯥꯔꯝꯕ ꯃꯇꯝꯗꯗꯤ ꯐꯖꯅ ꯄꯤꯗꯅ ꯃꯇꯝ ꯑꯥ ꯀꯩꯅꯣ ꯈꯣꯏꯒꯤ ꯊꯕꯛ ꯁꯨꯕꯒꯤ ꯇꯥꯏꯃꯤꯡꯗ ꯐꯖ ꯐꯖꯅ ꯄꯤꯗꯅ꯫
ꯍꯣꯏ ꯍꯣꯏ
ꯑꯗꯨ ꯃꯇꯝꯗꯗꯤ ꯈꯔ ꯈꯔ ꯇꯧꯕ ꯐꯪꯉꯦ ꯍꯧꯖꯤꯛꯀꯥꯟꯗꯤ ꯑꯩꯁ ꯇꯥꯏꯃꯤꯡꯗꯣ ꯑꯗꯨ ꯐꯪꯗ꯭ꯔꯦ꯫
ꯎꯝ ꯃꯥꯅꯤ ꯑꯗꯨꯅꯤ꯫
ꯁ꯭ꯋꯥꯏꯗ ꯑꯗꯨꯝ ꯃꯔꯛ ꯃꯔꯛꯇ ꯑꯗꯨꯝ ꯆꯠꯄ꯫
ꯍꯜꯂꯣ
ꯑꯣ ꯇꯥꯏ ꯇꯥꯏ
ꯑꯣ ꯅꯦꯠꯋꯥꯛꯁꯤ ꯅꯨꯡꯉꯥꯏꯇꯕ ꯃꯥꯜꯂꯦꯅꯦꯀꯣ꯫
ꯅꯦꯠꯋꯥꯛ ꯈꯔ ꯍꯟꯗꯛ ꯅꯦꯠꯋꯥꯛ ꯈꯔ ꯕꯦꯔꯥ ꯌꯥꯝ ꯇꯧꯔꯤꯅꯦ꯫ ꯉꯔꯥꯡꯁꯨ ꯕꯣꯜ ꯌꯦꯡꯉꯒ ꯍꯥꯞ ꯐꯥꯎ ꯌꯦꯡꯉꯒ ꯑꯗꯨ ꯃꯇꯨꯡꯗꯤ ꯌꯦꯡꯕ ꯌꯥꯗ꯭ꯔꯤꯅꯦ꯫
ꯎꯝ
ꯅꯤꯠꯋꯥꯛ ꯆꯠꯄꯒꯤꯀꯣ ꯑꯁ ꯌꯥꯗꯕꯒꯤ ꯑꯃꯨꯛꯀ ꯇꯨꯝꯊꯣꯛꯄꯅꯤ꯫
ꯀꯩꯀꯩ ꯍꯣꯠꯅꯔꯒꯦ ꯍꯧꯖꯤꯛꯀꯥꯟ ꯕ꯭ꯔꯣ ꯈꯣꯏꯗꯤ?
ꯍꯧꯖꯤꯛꯀꯥꯟꯁꯦ ꯍꯧꯖꯤꯛꯀꯥꯟꯁꯦ ꯑꯥ ꯑꯗꯨꯝ ꯑꯦꯛꯖꯥꯝ ꯃꯆꯥ ꯑꯃ ꯊꯥꯁꯤꯔꯥ ꯍꯥꯏꯅꯀꯣ ꯄ꯭ꯔꯤꯄꯦꯌꯔ ꯇꯧꯔꯤꯌꯦ꯫
ꯑꯁ ꯑꯩ ꯆꯞ ꯃꯥꯟꯅꯩꯅꯦ ꯑꯩꯁꯨ ꯁꯨꯃꯥꯏꯟ ꯇꯧꯔꯒ ꯂꯩꯕꯅꯤ꯫
ꯑꯣ
ꯃꯃꯥꯡꯗ ꯈꯔ ꯈꯔꯗꯤ ꯇꯧꯍꯧꯈ꯭ꯔꯦ ꯑꯗꯣ ꯀꯠ ꯑꯣꯞ ꯈꯔ ꯈꯔꯗꯒꯤ ꯑꯗꯨꯝ ꯂꯩꯍꯧꯕ ꯂꯩꯍꯧꯕꯒꯣ꯫
ꯑꯥ
ꯑꯗꯨ ꯑꯣꯏꯕꯒꯤ ꯃꯇꯝ ꯑꯃꯨꯛꯀ ꯃꯊꯪꯗ ꯑꯃꯨꯛꯀ ꯇꯧꯁꯤ ꯍꯥꯏꯅ ꯑꯗꯨꯝ ꯂꯩꯕꯅꯤꯗ꯫
ꯑꯣ ꯑꯣ ꯑꯣ ꯀꯔꯤ ꯀꯔꯤ ꯑꯦꯛꯖꯥꯝ ꯊꯥꯔꯕꯣ?
ꯑꯩ ꯑꯌꯥꯝꯕꯅ ꯑꯦꯁ ꯑꯦꯁ ꯁꯤꯒꯤ ꯇꯧꯏꯗ꯫
ꯑꯣ ꯑꯦꯁ ꯑꯦꯁ ꯁꯤ ꯒꯤ꯫
ꯑꯦꯁ ꯑꯦꯁ ꯁꯤꯒꯤ ꯇꯧꯋꯦ ꯔꯦꯜꯋꯦꯒꯤ ꯇꯧꯋꯦ ꯁꯤ ꯌꯥꯝ ꯏꯌꯥꯝꯕꯁꯤꯅ ꯇꯧꯋꯦꯕꯀꯣ
ꯎꯝ
ꯑꯁ ꯔꯦꯜꯋꯦꯒꯤꯁꯦ ꯅꯨꯡꯗꯤ ꯅꯨꯡꯉꯥꯏꯕ ꯑꯗꯨ ꯑꯣꯏꯔꯁꯨ ꯑꯦꯖꯝ ꯊꯥꯕꯗꯣ ꯑꯇꯣꯞꯄ ꯏꯁꯇꯦꯠꯇ ꯑꯦꯛꯖꯥꯝ ꯁꯦꯟꯇꯔ ꯄꯤꯕꯀꯣ ꯑꯗꯨ ꯏꯟ ꯇꯔ ꯏꯁꯇꯦꯠ ꯂꯥꯜꯂꯒ ꯆꯠꯄꯗ ꯑꯁ ꯆꯠꯊꯣꯛ ꯆꯠꯁꯤꯟꯁꯦ ꯌꯥꯝ ꯋꯥꯏ ꯍꯥꯏꯇꯥꯔꯦꯅꯦ
ꯎꯝ
ꯔꯦꯜꯋꯦꯒꯤꯁꯤ ꯑꯦꯛꯖꯥꯝ ꯂꯨꯔꯝꯃꯣꯏꯀꯣ
ꯍꯥꯥ
ꯑꯦꯛꯖꯝ ꯂꯨꯕ꯭ꯔꯥ ꯔꯦꯜꯋꯦ
ꯗꯤꯞ ꯄꯨ ꯂꯣꯏꯔꯗꯤ ꯄꯥꯎꯗꯤꯡꯗꯣ
ꯍꯥꯏꯄꯤꯌꯦ ꯁꯦꯁꯟ
ꯇꯥꯏꯃꯤꯡꯗ ꯑꯁ ꯈꯔ ꯀꯩꯅꯣ ꯇꯧꯕꯀꯣ ꯑꯩꯈꯣꯏꯗꯤ ꯕꯤꯒꯤꯅꯔ ꯑꯣꯏꯕꯅꯤꯅ ꯁꯠ ꯁꯠ ꯇꯧꯕ ꯉꯝꯗꯦꯕ ꯈꯪꯉꯁꯨ ꯃꯇꯝ ꯌꯥꯝ ꯆꯪ ꯑꯥ ꯇꯝ ꯂꯧꯕꯗꯣ ꯑꯗꯨꯒꯤ ꯇꯥꯏꯝ ꯃꯦꯅꯦꯖꯃꯦꯟꯗ ꯈꯔ ꯀꯩꯅꯣ ꯇꯧꯕ
ꯑꯣ
ꯎꯗꯗꯤ ꯑꯦꯛꯖꯥꯝ ꯈꯔꯗꯤ ꯏꯪꯂꯤꯁ ꯌꯥꯎꯗꯦꯕꯀꯣ ꯃꯣꯏꯒꯤꯗꯣ ꯏꯪꯂꯤꯁ ꯌꯥꯎꯗꯣꯏꯕ꯭ꯔꯥ ꯑꯗꯨꯒꯤ
ꯑꯥ
ꯏꯪꯂꯤꯁ ꯂꯩꯔꯗꯤ ꯈꯔ ꯏꯁꯀꯣꯔꯗꯣ ꯈꯔ ꯅꯨꯡꯉꯥꯏꯗꯕꯀꯣ ꯑꯗꯨ ꯑꯁ ꯏꯪꯂꯤꯁ ꯂꯩꯗꯕ ꯂꯣꯏꯅꯃꯛꯇꯤ ꯅꯠꯇꯦꯗꯀꯣ ꯑꯥꯔ ꯑꯥꯔꯕꯤꯒ ꯈꯔ ꯍꯥꯏꯕꯅꯦ
ꯎꯝ ꯑꯣ ꯍꯣꯏ ꯑꯗꯨꯅꯦ ꯑꯥ ꯔꯦꯜꯋꯦ__ ꯔꯦꯜꯋꯦꯒꯤꯁꯤ ꯏꯪꯂꯤꯁ ꯂꯩꯇꯦꯅ ꯍꯥꯏꯅꯤꯅꯦ ꯍꯣꯏꯅꯦ
ꯏꯪꯂꯤꯁ ꯏꯪꯂꯤꯁ ꯂꯩꯇꯦ ꯍꯥꯏꯔ ꯑꯗꯨꯒꯤ ꯑꯃꯔꯣꯝꯗ ꯍꯥꯏꯔꯒ ꯐꯩ ꯐꯥ ꯑ ꯑꯃꯔꯣꯝꯅ ꯍꯥꯏꯔꯗꯤ ꯑꯃꯨꯛꯀ ꯐꯥꯗ ꯐꯗꯤ ꯐꯩꯌꯦ
ꯑꯗꯨ ꯏꯪꯂꯤꯁ ꯍꯩꯇꯕꯁꯤꯡꯗꯤ ꯃꯣꯏꯗꯤ ꯅꯨꯡꯉꯥꯏꯌꯦ ꯍꯥꯏꯅꯦ ꯏꯪꯂꯤꯁ ꯌꯥꯎꯗꯕꯗꯣ
ꯍꯣꯏ ꯑꯗꯨꯗꯤ ꯀꯝꯄꯜꯁ꯭ꯔꯤꯅꯤ ꯀꯝꯄꯜꯁ꯭ꯔꯤꯅꯤꯅꯦ ꯑꯩꯈꯣꯏꯁꯨ ꯃꯦꯖ ꯍꯩ ꯑꯦꯛꯖꯥꯝꯄꯜ ꯃꯦꯠꯁ ꯍꯥꯏꯇꯦ ꯍꯥꯏꯔ ꯃꯦꯁ ꯍꯥꯞꯇ꯭ꯔꯗꯤ ꯍꯥꯞ ꯍꯥꯞꯔꯛꯇ꯭ꯔꯗꯤ ꯅꯨꯡꯉꯥꯏꯅꯤꯅ ꯗꯕꯜ ꯏꯁꯀꯣꯔ ꯇꯧꯔ ꯌꯥꯏ ꯑꯗꯨꯒꯤ ꯑꯗꯨꯒꯤ ꯆꯥꯡꯗ ꯂꯩꯔꯦꯅꯦ
ꯎꯝ ꯖꯤ ꯑꯦꯁ ꯇꯤ ꯌꯥꯎꯕꯀꯣ
ꯖꯤ ꯑꯦꯁ ꯇꯤ ꯌꯥꯎꯋꯦ ꯍꯣꯏ ꯑꯁ ꯖꯤ ꯑꯦꯁꯇꯣ ꯀꯩꯅꯣ ꯑꯩꯈꯣꯏꯅ ꯄ꯭ꯔꯤꯄꯦꯔꯦꯁꯟ ꯇꯧꯕꯒ ꯑꯥꯗ ꯍꯥꯡꯔꯛꯄꯁꯤꯗ ꯄꯨꯔꯥ ꯎꯜꯇꯥ ꯎꯜꯇꯥ ꯆꯠꯄ ꯋꯥꯅꯤꯗ ꯑꯃꯔꯛꯇ ꯄꯨꯟꯁꯤꯗ ꯑꯃꯔꯛꯇ ꯊꯦꯡꯅ ꯊꯦꯡꯅꯗꯕ ꯖꯤꯑꯦꯁ ꯈꯛꯇ ꯍꯪꯉꯤꯅꯦ
ꯑꯣ ꯑꯗꯨ ꯑꯦꯁ ꯑꯦꯁ ꯁꯤ ꯁꯤꯖꯦꯜꯒ ꯃꯥꯟꯅꯕ꯭ꯔꯥ ꯑꯥꯔ ꯑꯥꯔ ꯕꯤꯒꯤ ꯖꯦꯁꯀ ꯁꯤꯖꯦꯜꯒꯤ ꯖꯤꯑꯦꯁ
ꯑꯦ ꯈꯥ ꯈꯔꯗꯤ ꯑꯗꯨꯝ ꯀꯩꯅꯣ ꯇꯧꯋꯤꯗ ꯌꯥꯝ ꯌꯦ ꯌꯥꯝ ꯈꯟꯅꯗꯤ ꯃꯥꯟꯅꯗꯦꯗ ꯍꯥꯏꯕꯗꯤ ꯑꯗꯨꯝ ꯃꯥꯟ ꯅꯤ ꯃꯅꯥꯏ ꯑꯣꯏꯔꯁꯨ ꯈꯔ ꯈꯔ ꯈꯔ ꯈꯔꯗꯤ ꯗꯨꯝ ꯇꯣꯉꯥꯟꯅ ꯗꯤ ꯗꯤꯐ꯭ꯔꯦꯟ ꯑꯣꯏꯔ ꯂꯩꯌꯦꯕꯀꯣ
ꯑꯣꯈꯦ ꯑꯪ ꯑꯗꯨ ꯂꯨꯕꯗꯤ ꯁꯤꯖꯦꯜꯒꯤꯅ ꯂꯨꯔꯝꯃꯅꯤꯀꯣ
ꯑꯗꯨꯅ ꯑꯠ ꯍꯣꯏ ꯑꯗꯨꯅ ꯑꯗꯨꯅ ꯑꯗꯨꯅꯗꯤ ꯈꯔ ꯂꯨꯋꯦ ꯔꯨꯍꯤꯠ
ꯎꯝ
ꯑꯁ ꯄꯨꯟꯁꯤꯗ ꯑꯦꯛ ꯑꯦꯛꯖꯥꯝ ꯈꯔꯗꯤ ꯑꯥ ꯑꯩꯈꯣꯏ ꯍꯥꯟꯅ ꯄꯥ ꯄꯥ ꯑꯥ ꯄꯥꯕ ꯐꯪꯉꯒ ꯑꯃꯨꯛꯀ ꯀꯥꯎꯕꯗꯣ ꯑꯗꯨꯃꯥꯏꯅ ꯇꯧꯕ ꯀꯣꯏꯁꯟ ꯌꯥꯝꯃꯦꯕꯀꯣ ꯑꯔ ꯑꯥꯔꯕꯤꯒꯤ ꯇꯧꯕꯗꯗꯤ ꯄꯨꯟꯁꯤꯗ ꯊꯦꯡꯅꯗꯕ ꯀꯣꯏꯁꯟ ꯌꯥꯝ ꯂꯥꯛꯏ ꯅꯦ
ꯄꯨꯟꯁꯤꯗ ꯎꯗ꯭ꯔꯤꯕ
ꯄꯨꯟꯁꯤꯗ ꯍꯣꯏ ꯄꯥꯕꯗꯁꯨ ꯑꯩꯈꯣꯏꯅ ꯆꯍꯤ ꯇꯔꯥꯃꯉꯥꯃꯨꯛ ꯁꯨꯔꯦ ꯂꯥꯏꯔꯤꯛ ꯇꯝꯕ ꯑꯗꯨꯗ ꯊꯦꯡꯍꯧ ꯊꯦꯡ ꯊꯦꯡꯗꯕ ꯈꯔ ꯌꯥꯝ ꯈꯟ ꯑꯣꯏ ꯌꯥꯝ ꯀꯩꯅꯣ ꯇꯧꯋꯤꯅꯦ
ꯑꯣꯀꯦ
ꯑꯗꯨꯒꯤ ꯑꯃꯔꯣꯝꯗ ꯍꯥꯏꯔꯗꯤ ꯁꯤ ꯑꯁꯤ ꯑꯁꯤꯒꯤ ꯈꯔꯗꯤ ꯑꯗꯨꯝ ꯅꯨꯡꯉꯥꯏꯌꯦꯕꯀꯣ ꯑꯗꯨ ꯑꯣꯏꯔꯁꯨ ꯑꯗꯨꯗꯁꯨ ꯇꯥꯏꯃꯤꯡꯅ ꯃꯔ ꯃꯔꯝ ꯑꯣꯏꯔꯒ ꯀꯩꯅꯣ ꯇꯧꯋꯤꯅꯤ
ꯑꯣ